ꯎꯝ ꯍꯜꯂꯣ ꯇꯥꯕ꯭ꯔꯣ
ꯇꯥꯕ꯭ꯔꯣ
ꯇꯥꯏꯌꯦ ꯇꯥꯏꯌꯦ
ꯅꯦꯠ ꯋꯥꯛꯁꯤ ꯌꯦꯡꯉꯨꯅꯦ
ꯀꯔꯤꯔꯀꯣ ꯇꯧꯔꯀꯅꯨ ꯀꯣ ꯗꯦꯔꯥꯅꯤꯍꯦ ꯅꯪꯒꯤꯗꯨꯗꯤ ꯎꯝ ꯀꯩꯒꯤꯅꯣ ꯌꯥ ꯍꯜꯂꯣ ꯇꯥꯏꯌꯦ
ꯄꯥꯏꯈꯠꯂꯣ ꯍꯥꯏꯌꯦ ꯄꯥꯏꯈꯠꯂꯦ ꯖꯣꯏꯅꯤꯡ ꯇꯧꯔꯒ ꯂꯩꯕꯅꯦ
ꯑ ꯇꯥꯕ꯭ꯔ ꯑꯩꯒꯤ ꯃꯈꯣꯟꯗꯤ ꯑꯩ ꯑꯩ ꯃꯈꯣꯟ ꯇꯥꯗ꯭ꯔꯣ ꯑꯉꯥꯡꯁꯤꯡ ꯂꯩꯕ ꯑꯩꯈꯣꯏ ꯑꯉꯥꯡ ꯌꯥꯝꯃꯤꯅꯦ ꯇꯥꯏꯌꯦ ꯇꯥꯌꯦ
ꯅꯪꯒꯤ ꯃꯈꯣꯟꯗꯨ ꯀꯟꯃꯟꯂꯦ ꯇꯞꯅ ꯉꯥꯡꯉꯨ
ꯑꯩꯒꯤ ꯐꯣꯟꯅꯅꯤ ꯑꯩꯉꯣꯟꯗꯥꯀꯣ
ꯎꯝ ꯍꯥꯏꯌꯣ ꯍꯥꯏꯌꯣ
ꯎꯝ ꯅꯨꯄꯥ ꯑꯃꯥꯅꯀꯣ ꯍꯥꯏꯗꯤ ꯉꯁꯤ ꯁꯤꯗꯣ ꯑꯩꯉꯣꯟꯗ ꯀꯅꯥ ꯁꯞ ꯁꯞꯄꯣꯔꯠ ꯇꯧꯒꯦꯔꯥ ꯍꯪꯕꯅꯦꯕ ꯑꯗꯨꯗꯨꯗ ꯑꯩꯅ ꯑꯥꯔꯖꯦꯟꯇꯤ ꯁꯞꯄꯣꯔꯠ ꯇꯧꯒꯅꯤꯅ ꯍꯥꯏꯕ ꯑꯗꯨ ꯃꯥꯖꯦ ꯑꯥꯔꯖꯦꯟꯇꯤꯅꯥꯒꯤ ꯐꯦꯟ ꯑꯣꯏꯗꯕ ꯃꯥꯜꯂꯦ ꯑꯗꯨꯒ ꯏꯖꯤꯞꯅ ꯉꯝ ꯄꯩꯁꯥ ꯊꯥꯅꯥꯁꯤ ꯍꯥꯏꯌꯦ ꯑꯩꯉꯣꯟꯗ ꯑꯥꯔꯖꯦꯟꯇꯤꯅꯥꯅ ꯉꯝꯃꯗꯤ ꯃꯥ ꯄꯩꯁꯥ ꯊꯥꯔꯛꯀꯦ ꯍꯥꯏꯌꯦ ꯑꯗꯩ ꯏꯖꯤꯞꯅ ꯉꯝꯃꯗꯤ ꯑꯩꯅ ꯄꯩꯁꯥ ꯊꯥꯔꯛꯑꯣ ꯍꯥꯏꯅꯦ ꯃꯥ ꯎꯁꯤꯠꯇꯕ ꯆꯥꯡꯗꯣ ꯀꯔꯤꯔꯣ-ꯀꯩꯗꯧꯕ꯭ꯔꯣ
ꯌꯥ ꯑꯗꯨꯗꯤ ꯌꯥ ꯏꯌꯦ ꯍꯥꯏꯕ꯭ꯔꯣ
ꯑꯩ ꯌꯥꯏꯌꯦ ꯍꯥꯏꯕꯗꯤ ꯑꯩꯅ ꯉꯝꯒꯅꯤ ꯍꯥꯏꯕꯅꯦ ꯅꯪ ꯅꯪ ꯅꯪ ꯄꯩꯁꯥ ꯍꯥꯟꯅ ꯊꯥꯔꯛꯀꯦꯔꯣꯅ ꯍꯥꯏꯕꯤꯕꯥ ꯅꯣꯛꯑꯒ ꯂꯩꯌꯦ
ꯑꯥꯔꯖꯦꯟꯇꯤꯅꯥ ꯉꯝꯕ ꯌꯥꯏ ꯑꯥꯔꯖꯦꯟꯇꯤꯅꯥꯅ ꯉꯁꯤꯗꯤ
ꯑꯗꯨꯅꯦꯉꯝꯕ ꯌꯥꯏꯀꯣ ꯑꯥ ꯅꯥ ꯆꯥꯔꯕꯣ
ꯆꯥꯗ꯭ꯔꯤꯌꯦ
ꯀꯩꯒꯤꯅꯣ ꯄꯨꯡ ꯍꯥꯟꯅ ꯇꯥꯔꯅꯤ
ꯆꯥꯛꯇꯤ- ꯆꯥꯛꯇꯤꯌꯥꯝ ꯋꯥꯠꯂꯤ
ꯄꯨꯡ ꯀꯌꯥꯗ ꯆꯥꯕ꯭ꯔꯣ
ꯄꯨꯡ ꯑꯩꯠ ꯊꯥꯔꯇꯤꯗ ꯆꯥꯅꯦ ꯍꯥꯏ
ꯎꯪꯝ ꯑꯗꯨꯗꯤ ꯆꯥꯕ ꯂꯣꯏꯔ ꯑꯗꯨꯝ ꯕꯣꯜ ꯌꯦꯡꯕ ꯅꯪꯒꯅꯤꯅꯦꯀꯣ
ꯑꯩꯗꯤ ꯌꯦꯡꯉꯔꯣꯏ ꯉꯁꯤꯗꯤ
ꯀꯩꯒꯤꯅꯣꯅꯦ
ꯉꯁꯤꯁꯨ ꯌꯦꯡꯕ ꯌꯥꯢꯅꯥ꯬
ꯑꯁꯤ ꯀ꯭ꯔꯤ ꯀ꯭ꯔꯤ ꯇꯧꯕ ꯉꯁꯥꯏ ꯏꯕꯥꯅꯤ ꯋꯥꯔꯤ ꯁꯥꯕ ꯂꯣꯏꯔ ꯂꯩ ꯀꯩ ꯀꯩ ꯇꯧꯋꯦ
ꯑꯩꯗꯣ ꯎꯝꯎꯝ ꯕꯥꯅꯤ ꯋꯥꯔꯤ ꯁꯥꯕ ꯂꯣꯏꯔꯀꯥ ꯑꯩꯗꯣ ꯑꯉꯥꯡꯗꯣ ꯑꯗꯨꯝ ꯁꯦꯅꯩꯌꯦ ꯑꯉꯥꯡꯗꯣ ꯅꯤꯡꯅꯤꯉꯥꯏ ꯌꯥꯝ ꯀꯜꯂꯦ ꯉꯁꯤꯗꯣ ꯑꯗꯨꯒꯤ ꯑꯩꯖꯨ ꯋꯥꯔꯦ ꯑꯩꯖꯨ ꯉꯍꯥꯛꯇꯪ ꯇꯨꯝꯒꯦ ꯇꯧꯕꯅꯦ ꯑꯗꯨ ꯑꯉꯥꯡ ꯇꯨꯝ ꯍꯧꯒꯠꯄꯒꯤ ꯇꯨꯝꯕ ꯐꯪꯗꯦ ꯑꯗꯨꯒꯤꯢ ꯂꯥꯡꯕ꯭ꯔꯥ ꯑꯈꯣꯏꯖꯦ
ꯑꯥ ꯑꯗꯨꯒ ꯑꯩꯗꯣ ꯍꯜꯂꯛꯑꯦ ꯋꯥꯏꯑꯦꯅ ꯍꯧꯖꯤꯛꯇꯤ ꯍꯤꯞꯄꯒ ꯂꯩꯑꯦ ꯑꯗꯨꯒ ꯃꯣꯏꯒꯤ ꯆꯥꯛ ꯌꯦꯟꯁꯥꯡꯁꯨ ꯍꯥꯎꯗꯕꯒꯤ ꯑꯩꯗꯣ ꯆꯥꯛꯁꯨ ꯌꯥꯝ ꯆꯥꯗ꯭ꯔꯦ ꯏꯟꯅꯔꯖꯤꯁꯨ ꯂꯥꯏꯇ꯭ꯔꯦ ꯍꯤꯍꯤ
ꯀꯅꯥꯅꯣ ꯊꯣꯡꯕꯣ ꯊꯣꯡꯕ ꯃꯤꯗꯣ ꯅꯣ
ꯃꯣꯏꯗꯤꯀꯣ ꯃꯣꯔꯣꯛ ꯃꯔꯣꯔꯣꯛ ꯆꯥꯗꯕꯒꯤ ꯑꯣ ꯑꯩ ꯑꯗꯨꯗꯤ ꯅꯥꯒꯦ ꯇꯧꯔꯦ
ꯑꯩꯅꯦ ꯅꯆꯦꯕꯨ ꯆꯩ ꯆꯩ ꯆꯩꯕꯤꯌꯨꯔ
ꯆꯩꯖꯤꯒꯅꯣꯗ ꯃꯣꯏꯗꯤ ꯃꯔꯣꯔꯣꯛ ꯆꯥꯗꯦ ꯃꯔꯣꯔꯣꯛꯁꯨ ꯍꯥꯞꯄ ꯇꯦ ꯏꯟꯖꯥꯡꯗ ꯍꯥꯞꯇꯦ ꯃꯔꯣꯡ ꯃꯦꯠꯄꯗꯁꯨ ꯗꯨ ꯍꯥꯎꯇꯦ ꯑꯣ
ꯆꯩꯕꯤꯒꯦ ꯑꯩꯅꯗꯤ
ꯃꯗꯨꯗꯤ ꯃꯣꯏꯒ ꯃꯣꯏꯗꯤ ꯀꯩꯅꯣ ꯉꯇ ꯆꯥꯏꯕ ꯁꯥꯒꯨꯝꯕ ꯆꯥꯗꯦ ꯃꯉꯣ ꯁꯥꯒꯨꯝꯕ ꯆꯥꯗꯦ ꯉꯥꯒꯨꯝꯕ ꯆꯥꯗꯦ ꯑꯗꯨꯒꯤ ꯑꯩꯗꯤ ꯋꯥꯔꯦꯕ ꯍꯟꯗꯛ ꯆꯥꯛꯇꯣ ꯈꯔ ꯍꯟꯊꯕꯒꯤ ꯑꯩ ꯆꯥꯛꯇꯣ ꯌꯥꯝ ꯎꯝ ꯋꯥ ꯀꯥꯏꯅ ꯁꯦꯁ ꯑꯗꯨꯒ ꯐꯖꯅ ꯇꯨꯝ ꯗꯕꯀꯣ ꯋꯥꯏ ꯍꯥꯏꯕꯅꯤꯅꯦ ꯑꯗꯨꯒ ꯑꯩꯒꯤ ꯍꯟꯗꯛ ꯖꯤꯟꯁꯀꯨꯝꯕꯗꯣ
ꯍꯝ
ꯑꯗꯨ ꯑꯩꯉꯣꯟꯗ ꯆꯤꯜꯂꯝꯕꯅꯦꯕꯀꯣ ꯑꯗꯨ ꯍꯟꯗꯛ ꯉꯁꯤ ꯐꯤ ꯑꯃꯨꯛ ꯍꯥꯞꯄꯀꯥꯟꯗ ꯂꯨꯖ ꯇꯧꯔꯝꯕ ꯋꯥꯅꯦꯅ ꯍꯔꯥꯎꯕꯗꯨ
ꯌꯦꯠꯌ ꯅꯪꯒꯤ ꯂꯦꯁ
ꯍꯣꯏ ꯍꯣꯏ ꯖꯤꯟꯁꯇ ꯂꯣꯏ ꯇꯥꯏ ꯑꯩꯉꯣꯟꯗꯂꯣꯏ ꯈ꯭ꯔꯕꯅꯦꯕ
ꯑꯣ
ꯑꯗꯣ ꯉꯁꯤꯗꯤ ꯂꯣꯏꯅ ꯆꯜꯂꯒꯅꯦ ꯈꯪꯗꯦ ꯀꯌꯥ ꯍꯥꯄꯖꯥꯠꯅꯣ
ꯊꯔꯇꯤ ꯍꯦꯟꯕ꯭ꯔꯣ
ꯈꯔ ꯍꯦ ꯂꯝꯒꯅꯤ
ꯑꯁ ꯆꯥꯎꯋꯦ ꯑꯩ ꯊꯥꯔꯇꯤ ꯍꯥꯞꯄꯦ ꯑꯩ ꯊꯥꯔꯇꯤ ꯍꯥꯞꯄꯦ
ꯎ ꯅꯨꯄꯥꯒꯤ ꯋꯦꯁꯇꯤ ꯆꯥꯎꯕ꯭ꯔꯥ
ꯊꯥꯔꯇꯤꯗꯨ ꯑꯗꯨꯝ ꯃꯤꯠ ꯌꯝꯅꯦꯕ ꯃꯤ ꯃꯌꯥꯝ ꯍꯥꯞꯅꯩꯕ ꯅꯨꯄꯥ ꯃꯌꯥꯝ ꯑꯗ ꯈꯔ ꯄꯨꯛ ꯆꯥꯎꯕꯁꯤꯡ ꯏꯟ ꯗꯦꯟ ꯃꯁꯥ ꯈꯔ ꯆꯥꯎꯕꯁꯤꯡꯅ ꯑꯃꯨꯛꯀ ꯊꯥꯔꯇꯤ ꯇꯨ ꯊꯥꯔꯇꯤ ꯐꯣꯔ ꯊꯥꯔꯇꯤ ꯐꯣꯔꯁꯤꯗꯤ ꯌꯥꯝ ꯆꯥꯎꯈꯔꯦ ꯑꯃꯨꯛ ꯄꯥꯈꯟꯁꯤꯡ ꯑꯅꯝꯕ ꯄꯥꯈꯪꯁꯤꯡꯗꯤ ꯊꯥꯔꯇꯤ ꯍꯥꯞꯄꯦ
ꯎꯝ ꯅꯨꯡꯊꯤꯟꯅ
ꯑꯗꯨ ꯅꯪꯒꯤꯗꯤ ꯊꯥꯔꯇꯤ ꯍꯦꯜꯂꯦ ꯅꯪꯒꯤꯖꯦ ꯐꯖꯟ ꯅꯣꯏꯕ
ꯅꯨꯄꯤꯒꯤꯗꯤ ꯅꯨꯄꯤꯗꯤ ꯆꯥꯎꯋꯤꯅ ꯅꯨꯄꯤꯗꯤ ꯈ꯭ꯋꯥꯡ ꯆꯥꯎꯕꯅꯤꯅ ꯀꯩꯅꯣꯅꯦ ꯅꯪ ꯑꯩꯉꯣꯟꯗ ꯌꯥꯝ ꯍꯥꯢꯊꯤꯌꯦꯗ ꯌꯥꯗ꯭ꯔꯦꯗ
ꯅꯨꯄꯤꯗꯤ ꯇ꯭ꯋꯦꯟꯇꯤ ꯇ꯭ꯋꯦꯟꯇꯤ ꯑꯩꯠ ꯇ꯭ꯋꯦꯟꯇꯤ ꯁꯚꯦꯟꯒꯨꯝꯕ ꯍꯥꯞꯀꯅꯤ
ꯑꯗꯨ ꯌꯥꯝ ꯀꯪꯕ ꯃꯤꯅ ꯍꯥꯞꯄꯅꯤꯅ ꯗꯨ
ꯈꯪꯗꯦ ꯑꯗꯨꯗꯤ
ꯌꯥꯗ꯭ꯔꯦ ꯌꯥꯗ꯭ꯔꯦ ꯅꯪꯒꯤ ꯅꯨꯄꯤ ꯑꯃ ꯊꯤꯕꯤꯔꯒꯦ ꯑꯩꯅ ꯌꯥꯝ ꯀꯪꯕ ꯌꯥꯝ ꯀꯪꯇ꯭ꯔꯤ ꯀꯪꯕꯀꯣ ꯖꯤꯟꯁ ꯇꯥꯏꯠ ꯍꯥꯞꯄꯒ ꯐꯖꯕꯗꯣ ꯑꯗꯨ ꯊꯤꯕꯤꯒꯦ
ꯍꯣꯏ ꯌꯥꯔꯦ ꯀꯪ ꯌꯥꯝ ꯀꯪꯕꯗꯤ ꯄꯥꯝꯗꯦ
ꯑꯦ ꯑꯗꯨ ꯄꯤꯒꯅꯤ
ꯄꯥꯝꯖꯗꯦꯗꯣ ꯄꯥꯝꯖꯗꯦ
ꯅꯤꯡꯉꯦ
ꯅꯨꯄꯤꯒ ꯅꯨꯄꯤꯒ ꯑꯃꯇ ꯄꯥꯝꯗ꯭ꯔꯦꯗ ꯅꯨꯄꯤ ꯍꯥꯏ ꯅꯨꯄꯤꯒ ꯑꯃꯇ ꯄꯥꯝꯗꯦ ꯎꯪ ꯁꯤꯡꯉꯦ
ꯇꯥꯏꯞ ꯇꯨꯗꯤ ꯉꯁꯤꯗꯤ ꯋꯥꯔꯤ ꯁꯥꯔꯔꯣꯢꯁꯦ
ꯅꯨꯄꯤ ꯑꯇꯣꯞꯄ ꯑꯃꯁꯨ ꯄꯥꯝꯗ꯭ꯔꯦ ꯍꯥꯏꯕꯅꯤꯀꯣ
ꯎꯝ ꯅꯪ ꯅꯨꯄꯤ ꯑꯃ ꯐꯥꯎ ꯄꯥꯝꯗ꯭ꯔꯦ ꯍꯥꯏꯕꯅꯤ ꯅ ꯉꯁꯤꯗꯤ ꯋꯥꯔꯤ ꯁꯥꯔꯔꯣꯏꯁꯦ
ꯀ꯭ꯔꯤꯒꯤꯔꯣ ꯁꯥꯁꯦ ꯄꯥꯝꯗ꯭ꯔꯁꯨ ꯁꯥꯕ ꯌꯥꯏꯅ
ꯅꯪ ꯅꯨꯄꯤ ꯑꯃꯐꯥꯎ ꯄꯥꯝꯗꯦ ꯍꯥꯏꯔꯒ ꯑꯩꯁꯨ ꯅꯨꯄꯤꯅꯦ ꯑꯩ ꯍꯣꯃꯣ ꯑꯣꯏꯅ ꯎ
ꯄꯥꯝꯗꯦ ꯍꯥꯏꯝꯅꯦ ꯋꯥꯔꯤꯁ ꯁꯥꯕꯕꯨ ꯄꯥꯝꯗ꯭ꯔꯁꯨ ꯁꯥꯕ ꯌꯥꯢꯅ ꯑꯗꯨꯗꯤ ꯅ ꯑꯗꯨꯗꯤ
ꯑꯣ ꯑꯁꯦꯡꯕ ꯂꯣꯏꯅ ꯍꯥꯏꯈ꯭ꯔꯦ ꯑꯁꯦꯡꯕ ꯂꯣꯏꯅ ꯍꯥꯏꯔꯦ ꯑꯗꯨꯗꯤ ꯑꯁ ꯌꯥꯗ꯭ꯔꯦ ꯌꯥꯗ꯭ꯔꯦ ꯑꯁꯦꯡꯕ ꯂꯣꯏꯟ ꯍꯥꯏꯒ꯭ꯔꯦ ꯌꯥꯗꯦ ꯅꯪꯁꯦ ꯑꯩ ꯄꯥꯝꯗ꯭ꯔꯁꯨ ꯋꯥꯔꯤ ꯁꯥꯕꯅꯦꯕ ꯎꯝ ꯎꯝ
ꯄꯥꯝꯗ꯭ꯔꯁꯨ ꯁꯥꯕ ꯌꯥꯏ ꯍꯥꯏꯕꯗꯤ ꯋꯥꯔꯤꯗꯣ ꯑꯩꯅ ꯍꯥꯏꯕꯗꯤ ꯄꯥꯝꯗ꯭ꯔꯁꯨ ꯁꯥꯕ ꯌꯥꯏꯅ ꯍꯥꯏꯕꯒꯤ ꯋꯥꯔꯤꯗꯣ ꯅꯉꯣꯟꯗ ꯍꯥꯏꯕ ꯅꯠꯇꯦ ꯅꯉꯣꯟꯗ ꯍꯥꯏꯕ ꯅꯠꯇꯦ ꯍꯥꯏꯔꯒ ꯑꯗꯨꯗꯤ ꯅꯪ ꯑꯗꯨꯗꯤ ꯅꯪ ꯐꯅꯤꯕꯣꯏꯒꯤ ꯐ꯭ꯔꯦꯟꯕꯨ ꯁꯥꯕꯗꯨꯁꯨ ꯄꯥꯝꯕꯤ ꯁꯥꯕ ꯑꯣꯏꯔꯦ
ꯐꯩ ꯑꯩ ꯑꯩꯗꯤ ꯍꯥꯏꯗꯦꯅ ꯅꯪꯉꯣꯟꯗ ꯑꯗꯨꯃꯥꯏꯅ
ꯑꯗꯨ ꯑꯗꯨ ꯑꯗꯨꯒꯨꯝꯕꯅꯦꯕ ꯑꯗꯨꯝ ꯑꯩꯅ ꯍꯥꯏꯕꯗꯤ ꯄꯥꯝꯗ꯭ꯔꯁꯨ ꯁꯥꯕ ꯌꯥꯏꯅ ꯑꯗꯨ ꯑꯗꯨ ꯅꯪꯉꯟꯗ ꯍꯥꯏꯕ ꯅꯠꯇꯦ ꯑꯩꯅ ꯍꯥꯏꯕꯗꯤ ꯈꯪꯑꯕ
ꯑꯥ ꯆꯒꯅꯤ ꯍꯥꯏꯀꯣ ꯀꯤꯀꯣ
ꯌꯥꯝ ꯀꯤꯌꯦꯀꯣ ꯑꯩꯈꯣꯏꯗꯤ ꯑꯁ ꯑꯩꯁꯦ ꯃꯇꯝꯁꯦ ꯋꯥꯔꯤ ꯁꯥꯕꯩ ꯃꯇꯝꯁꯦ ꯌꯥꯝꯁꯜꯂꯛꯑꯔꯣꯏꯅꯦ ꯑꯃꯨꯛ ꯆꯥꯛ ꯆꯥꯒꯅꯤ ꯏꯔꯨꯒꯅꯤ
ꯍꯦꯍꯦꯍꯦꯍꯦ ꯆꯩꯩꯅ ꯐꯨꯔꯥ ꯅꯪ
ꯑꯌꯥ ꯀꯩꯒꯤ
ꯎꯝ ꯍꯥꯏꯅꯤꯡꯗꯗꯤ ꯐꯨꯅꯤꯀꯣ ꯑꯩꯗꯤ ꯁꯥꯊꯤꯕꯅꯤꯀꯣ
ꯁꯤ ꯑꯉꯥꯡꯁꯤꯡꯁꯤꯀꯣ ꯌꯥꯝ ꯂꯥꯡꯉꯦ ꯒꯦꯝ ꯁꯥꯟꯅꯔ ꯂꯩꯌꯦꯅꯦ ꯃꯣꯏꯒꯤ
ꯉꯁꯤꯗꯤ ꯀꯔꯤ ꯉꯁꯤꯗꯤ ꯀꯔꯤ ꯀꯔꯤ ꯆꯥꯒꯦꯔꯣ ꯀꯔꯤ ꯃꯊꯦꯜ
ꯈꯪꯗꯤꯌꯦ ꯀꯥꯡꯁꯣꯏ ꯊꯣꯡꯕꯤꯕ ꯃꯥꯜꯂꯦ ꯍꯤꯟꯖꯥꯡ ꯑꯍꯥꯎꯕ ꯆꯥꯒꯦ ꯍꯥꯏꯔꯒ ꯑꯩꯗꯣ ꯌꯥꯝ ꯊꯦꯡꯈ꯭ꯔꯦ
ꯃꯤ ꯌꯥꯝ ꯂꯥꯛꯑꯦ ꯍꯥꯏꯗꯥꯏꯅꯦ ꯉꯁꯤ ꯃꯤ ꯌꯥꯝ ꯂꯥꯛꯀꯅꯤ ꯍꯥꯏꯗꯥꯏꯅꯦ
ꯉꯔꯥꯡ ꯂꯥꯛꯈ꯭ꯔꯦ ꯑꯉꯥꯡꯁꯤꯡ
ꯑꯉꯥꯡ ꯈꯛꯇꯅꯦ ꯂꯥꯛꯄ ꯑꯩꯈꯣꯏ ꯑꯪꯀꯜ ꯑꯟꯇꯤꯗꯤ ꯆꯠꯈ꯭ꯔꯦ
ꯑꯣ
ꯑꯉꯥꯡꯁꯤꯡ ꯊꯝꯍꯧꯕꯅꯦꯗ ꯁꯤꯗꯀꯣ ꯑꯗꯣ ꯉꯁꯤ ꯉꯟꯅ ꯂꯥꯛꯑꯗꯤ ꯑꯩꯗꯣ ꯎꯝ ꯆꯤꯛꯀꯟꯒꯨꯝꯕ ꯆꯥꯒꯦ ꯈꯟꯕꯅꯦ ꯑꯗꯣ ꯑꯩ ꯌꯥꯝ ꯊꯦꯡ ꯅꯥ ꯂꯥꯛꯑꯦ ꯑꯩ ꯍꯨꯖꯤꯛ ꯑꯃꯨꯛ ꯆꯠꯄꯁꯨ ꯉꯝꯗꯔꯦ ꯋꯥꯔꯦ ꯑꯗꯨꯒꯤ ꯌꯥꯝ ꯋꯥꯏꯅꯦꯍꯦ
ꯍꯌꯦꯡ ꯆꯥꯋꯣ ꯍꯌꯦꯡ ꯑꯌꯨꯛꯇ ꯆꯥꯕꯅ ꯐꯅꯤ
ꯑꯌꯨꯛꯇꯨ ꯅꯪꯗꯦ
ꯑꯌꯨꯛꯅ ꯍꯦꯟꯅ ꯋꯥꯏ ꯆꯤꯜꯂꯦ ꯀꯣ
ꯊꯕꯛ ꯆꯤꯜꯂꯦ ꯑꯗꯨꯅꯦ ꯑꯌꯨꯛꯇ ꯑꯩ ꯊꯕꯛ ꯌꯥꯝ ꯆꯤꯜꯂꯦ ꯑꯩꯅ ꯉꯍꯥꯛꯇꯪ ꯐ꯭ꯔꯤ ꯍꯥꯏꯗꯤ ꯆꯤꯟꯗꯕꯗꯣ ꯄꯨꯡ ꯅꯤꯄꯥꯟꯗꯒꯤ ꯃꯥꯄꯟ ꯐꯥꯎ ꯑꯦ ꯄꯥꯟ ꯃꯥꯄꯜ ꯑꯦ ꯆꯨꯝꯃꯤꯀꯣ ꯅꯤꯄꯥꯟꯗꯒꯤ ꯃꯥꯄꯟ ꯐꯥꯎ
ꯑꯩ ꯂꯥꯛꯄ ꯀꯥꯟꯗ ꯀꯣꯏꯁꯦ ꯑꯩꯅ ꯀꯣꯏꯕ ꯑꯗꯨꯝ ꯀꯧꯔꯣ
ꯅꯪꯅ ꯂꯥꯛꯄ ꯀꯥꯟꯗ
ꯑꯩ ꯀꯣꯏ ꯂꯥꯛꯄ ꯀꯥꯟꯗ ꯀꯣꯏꯁꯦ ꯍꯥꯏꯝꯅꯦ
ꯆꯠꯁꯤꯅꯗꯣ ꯆꯠꯄ ꯌꯥꯏꯅ ꯑꯀꯥꯏꯕ ꯂꯩꯇꯦ ꯏꯅꯥꯎꯅꯨꯄꯤꯁꯨ ꯀꯧꯋꯣ
ꯑꯩ ꯂꯥꯛꯄ ꯀꯥꯟꯗ ꯀꯣꯏꯁꯤꯀꯣ ꯅꯅꯥꯎꯅꯨꯄꯤꯗꯨ ꯑꯉꯥꯡ ꯑꯣꯏꯃꯟꯂꯤꯅꯦ
ꯑꯣꯏꯗ ꯃꯤ ꯂꯩꯁꯥꯕꯤ ꯐꯔꯕꯅꯤꯗ
ꯑꯩ ꯑꯉꯥꯡ ꯑꯣꯏꯃꯟꯂꯦ ꯄꯥꯝꯗꯦ
ꯎ ꯄꯥꯝꯗꯦꯒ ꯍꯥꯏꯌꯦꯅꯦ ꯃꯁꯛ ꯐꯖꯕꯅꯦ
ꯐꯖꯇꯦ
ꯅꯪ ꯃꯁꯛ ꯐꯖꯕ ꯌꯥꯝ ꯊꯤꯒꯅꯨꯀꯣ ꯂꯥꯁꯇ ꯑꯊꯤꯕ ꯐꯪꯒꯅꯤꯀꯣ
ꯅꯪꯅ ꯍꯦꯟꯅ ꯐꯖꯩꯗ ꯅꯅꯥꯎꯅꯨꯄꯤꯕꯨꯗꯤ
ꯎꯨꯝ ꯃꯤ ꯃꯤ ꯐꯖꯕꯒꯤ ꯅꯨꯄꯥ ꯌꯥꯝ ꯉꯥꯎꯅꯕꯅꯤꯀꯣ
ꯑꯩꯈꯣꯏꯗꯤ ꯐꯖꯕ ꯄꯥꯝꯗꯕꯗꯨ
ꯎ ꯅꯍꯥꯟꯗꯒꯤ ꯐꯖꯕ ꯐꯖꯕ ꯍꯥꯏꯕꯁꯦ ꯑꯩ ꯑꯩꯁꯦ ꯅꯥꯁꯦ ꯈꯔ ꯁꯣꯏ ꯄꯖꯥꯠꯂꯀꯣ ꯑꯁꯨꯛ ꯀꯨꯏꯅ ꯋꯥꯔꯤ ꯁꯥꯔꯛꯄꯁꯦ ꯐꯖꯕꯒꯤ ꯋꯥꯔꯤ ꯉꯥꯛꯇꯅꯦ
ꯑꯩꯈꯣꯏꯗꯤ ꯏꯆꯝ ꯆꯝꯕ
ꯑꯥ ꯌꯥꯝ ꯐꯖꯕ ꯄꯥꯝꯃꯁꯨ ꯐꯠꯇꯕꯅꯦ
ꯑꯩꯈꯣꯏꯗꯤ ꯁꯤꯝ ꯅꯪꯗꯤ ꯐꯖꯕ ꯉꯥꯛꯀ ꯊꯤꯔ ꯂꯩꯅꯦ ꯅꯨꯄꯥ
ꯑꯩꯗꯤ ꯑꯩ ꯀꯗꯥꯏꯗ ꯐꯖꯕ ꯊꯤꯕ꯭ꯔꯣ ꯑꯃꯔꯛ ꯍꯥꯏꯌꯨꯅꯦ
ꯐꯖꯕ ꯉꯥꯛꯛꯇ ꯊꯤꯔ ꯂꯩꯌꯦ ꯅꯪ
ꯑꯩ ꯑꯩꯅ ꯏꯁꯇꯦꯇꯁ ꯊꯝꯕꯗꯨꯗꯤ ꯑꯩꯅ ꯄꯥꯝꯕꯅꯦ ꯑꯩ ꯃꯣꯏꯒꯤ ꯐꯦꯟꯅꯦ
ꯐꯖꯕ ꯉꯛꯇ ꯄꯝꯃꯗꯤ ꯅꯨꯡꯁꯤ ꯁꯤ ꯑꯉꯥꯡꯁꯦ ꯐꯖꯕ ꯐꯖꯕ ꯉꯥꯛꯇ ꯊꯤ ꯂꯩꯅꯦ ꯃꯥꯒꯤ ꯅꯤꯠꯁꯦ
ꯁꯤ ꯕ꯭ꯤꯇꯁꯇꯤ ꯉꯥꯎꯕꯅꯦ ꯊꯥꯏꯅꯗꯤ ꯉꯥꯎꯔꯛꯄꯅꯦ ꯀꯅꯥꯅꯁꯨ ꯊꯤꯡꯕ ꯉꯝꯃꯣꯏ ꯐꯪꯗ꯭ꯔꯒꯁꯨ ꯉꯥꯎꯔꯒ ꯂꯣꯏꯔꯦ
ꯅꯪ ꯆꯩ ꯆꯔꯥꯅꯤ
ꯐꯦꯟꯅꯦ ꯑꯩꯈꯣꯏꯗꯤ ꯐꯪꯅꯤꯡꯉꯥꯏ ꯉꯥꯎꯕ ꯅꯠꯇꯦ
ꯑꯩꯗꯤ ꯅꯪ ꯕꯤꯗꯤ ꯅꯪ ꯕꯤꯗꯤ ꯑꯦꯁꯨ ꯄꯥꯝꯒꯅꯤ ꯍꯥꯏꯗꯤ ꯑꯩꯗꯤ ꯇꯣꯛꯅꯔꯁꯦ ꯑꯗꯨꯗꯤ ꯀꯣꯏꯔꯑꯣꯏ ꯅꯪ ꯀꯣꯏ
ꯑꯣ
ꯌꯥꯔꯕꯣ ꯅꯪ ꯁꯦꯡꯉꯕꯣ
ꯅꯪꯁꯨ ꯖꯦꯅꯤ ꯄꯥꯝꯃꯦ ꯍꯥꯏꯕ ꯅꯠꯇ꯭ꯔꯣ ꯅꯪ ꯅꯆꯤꯟ ꯊꯤꯅꯦ
ꯄꯝꯃꯦꯅ ꯖꯦꯅꯤꯗꯤ
ꯁꯨ ꯑꯩꯁꯨ ꯕ꯭ꯔꯤꯇꯦꯁ ꯄꯥꯝꯃꯤꯅ ꯑꯗꯨꯗꯤ ꯆꯞ ꯃꯥꯟꯅꯩꯩꯅ
ꯏꯁ